ꯍꯣꯏ ꯇꯥꯏꯌꯦ
ꯀꯩꯗꯧꯔꯤꯅꯣ
ꯀꯔꯤꯁꯨ ꯇꯧꯗꯦ ꯁꯨꯝ ꯂꯩ ꯅꯪꯉꯣꯟꯗ ꯇꯥꯕ꯭ꯔꯥ
ꯍꯥꯥ
ꯇꯥꯕ꯭ꯔꯣ
ꯇꯥꯏꯌꯦ
ꯑ ꯇꯥꯏ ꯇꯥꯏ
ꯀꯩꯗꯧꯔꯤꯅꯣ ꯅꯡꯁꯦ ꯀꯅꯥ ꯀꯅꯥ ꯂꯩꯕꯅꯣ ꯍꯧꯖꯤꯛ ꯇꯥꯕ꯭ꯔꯣ꯫ ꯇꯥꯕ꯭ꯔꯣ꯫ ꯇꯥꯕ꯭ꯔꯣ꯫ ꯇꯥꯕ꯭ꯔꯣ꯫